ꯇꯥꯕ꯭ꯔꯣ ꯀꯔꯤ ꯀꯔꯤꯒꯤ ꯅꯣꯛ ꯏꯅꯣ
ꯍꯩ
ꯅꯣꯛ ꯅꯣꯛꯀꯅꯣ ꯅꯣꯛꯀꯅꯨ ꯀꯩꯗꯧꯔꯤꯒꯦ ꯍꯨꯝ
ꯍꯥꯥ
ꯇ
ꯇꯥꯕ꯭ꯔꫭ
ꯇꯥꯕ꯭ꯔꯣ
ꯇꯥꯏꯌ‌ꯦ
ꯇꯥꯕ꯭ꯔꯣ
ꯅꯪꯁꯨ ꯍꯤꯞꯄꯤꯌ‌ꯦ
ꯅꯣꯛꯀꯅꯣ ꯅꯣꯛꯀꯅꯣ ꯅꫭꯛꯄ ꯌꯥꯗꯦ
ꯎ
ꯉꯁꯥꯏꯗꯣ ꯅꯥꯈꯣꯟ ꯇꯥꯗꯕ
ꯑꯣ
ꯑꯣ ꯍꯥꯏꯗꯤ ꯑꯣ ꯍꯥꯏꯗꯤ ꯄꯤ ꯑꯣꯏꯕ꯭ꯔꯣ
ꯀꯩꯇꯧꯔꯤꯅꯣ ꯅꯪ ꯍꯥ
ꯑꯦꯁ ꯑꯈꫭꯏꯗꯤ ꯎ
ꯐꯣꯟ ꯇꯧꯔꯣ ꯋꯥꯛꯀꯤꯡ ꯆꯠꯂꯤꯔꯣ
ꯏꯁ ꯐꫭꯟ ꯇꯧꯔꯒ ꯋꯥꯛꯀꯤꯡ ꯆꯠꯄꯅꯦ ꯈ꯭ꯋꯥꯏ ꯅꯨꯡꯉꯥꯏꯕꯁꯦ ꯃꯤ ꯄꯨꯟꯁꯤ ꯁꯤꯗ ꯈꯟꯅꯥ ꯈꯟ ꯈꯟꯅꯕꯥ ꯁꯔꯨꯛ ꯕꯨꯗꯤ ꯋꯥꯛꯀꯤꯡ ꯆꯠꯄꯅꯥ ꯍꯦꯟꯅꯥ ꯐꯕꯅꯤꯍ‌ꯦ
ꯌꯦꯗꯤ
ꯏꯟꯑꯣꯗꯤꯕꯜ ꯁꯥꯎꯅꯤꯡꯕꯁꯨ ꯄꯣꯛꯇꯕꯅꯤ ꯍꯛꯆꯥꯡꯒꯤꯗꯃꯛꯇ ꯈꯜꯂꯒ ꯑꯗꯨꯝ ꯋꯥꯋꯥꯛꯀꯤꯡ ꯆꯠꯄꯅꯦꯕ
ꯑꯥ
ꯑꯁ ꯑꯣꯛꯇꯤ ꯄꯪꯗꯩꯗ ꯂꯩꯒꯦ ꯇꯧꯕꯅꯦ ꯃꯄꯨꯝ ꯐꯥꯎꯗ ꯂꯩꯒꯦ ꯇꯧꯕꯅꯦ
ꯑꯗꯣ ꯉꯖꯥꯏ ꯁꯥꯎꯅꯤꯡꯕꯒꯤ ꯑꯣꯛ ꯂꯩꯕ꯭ꯔꯣꯕꯥ
ꯂꯩꯕꯅꯦ ꯂꯩꯕꯅꯦ ꯂꯩꯗ ꯑꯩꯁ ꯁꯥꯎꯔ ꯃꯤꯑꯣꯏꯕ ꯍꯥꯏꯕꯁ‌ꯦ ꯁꯥꯎꯔꯗꯤꯦꫪꯀꯣ ꯍꯛꯆꯥꯡꯁꯤ ꯁꯣꯟꯊꯕꯅꯦꯕ ꯑꯗꯨ ꯍꯛꯆꯥꯡꯁꯦ ꯑꯃꯨꯛ ꯍꯤꯡꯒꯠꯅꯕ
ꯏꯁ
ꯀꯤꯂꯣ ꯇꯔꯥ ꯑꯃꯥ ꯂꯩꯊꯠꯄꯅꯦꯍ‌ꯦ ꯑꯩꯈꯣꯏꯗꯤ
ꯏ
ꯀꯤꯂꯣ ꯑꯃꯥ ꯇꯔꯥꯅꯤꯍꯦ ꯇꯧꯒꯅꯨ ꯑꯩꯈꯣꯏꯗ
ꯑꯦꯁ ꯌꯥꯝ ꯍꯩ
ꯀꯤꯂꯣ ꯑꯃꯕꯨ ꯀꯅꯥ ꯆꯥꯒꯗꯕ ꯑꯩꯁ ꯑꯦꯝ ꯑꯦꯜ ꯑꯦꯗꯒꯤ ꯍꯥꯏꯕꯅꯣ ꯑꯦꯝ ꯄꯤꯔ ꯄꯩꯁꯥ ꯐꯔꯦ ꯕꯤꯂꯤꯌꯅꯔ ꯄꯩꯁꯥ ꯐꯔꯦ
ꯎꯝ
ꯑ ꯎ
ꯌꯥꯝ ꯅꯣꯛꯀꯅꯣ ꯅꯪ
ꯑꯁ ꯑꯩꯗꯤ ꯅꯣꯡꯒꯟꯕꯥꯃꯤꯅꯤ ꯑꯩ ꯅꯣꯛꯒꯟꯕ ꯃꯤꯕꯨꯅꯤ ꯃꯤꯅꯤꯌꯦ
ꯑꯗꯨꯒ ꯁꯥꯎꯒꯟꯕ ꯃꯤꯅꯦꯁꯨ ꯍꯥꯏꯌꯣ
ꯍ ꯑꯦ ꯁꯨꯥꯎꯁꯤꯗ ꯌꯥꯗ ꯂꯩꯌꯦ ꯑꯩꯉꯣꯟꯗ ꯒꯠ ꯀꯥ ꯀꯥꯏ ꯌꯦ
ꯎ
ꯍꯣꯏ
ꯃꯅꯤꯄꯨꯔꯤꯗ ꯃꯅꯤꯄꯨꯔꯤꯗ ꯒꯠ ꯀꯧꯕ꯭ꯔꯣ ꯑꯗꯨ ꯍꯥꯥ
ꯑꯩ ꯍꯥꯏꯒꯦ
ꯗꯧ ꯃꯅꯤꯄꯨꯔꯤꯗ ꯒꯠ ꯀꯧꯕ꯭ꯔꯕ ꯇꯥꯗꯕ꯭ꯔꯣ ꯎꯝ
ꯀꯔꯤꯔꯣ ꯑꯁ
ꯍꯜꯂꯣ
ꯀꯩꯗꯧꯒꯦꯅꯦ ꯑꯩꯅꯣ ꯈꯪꯗꯦ ꯍꯥꯏꯕ꯭ꯔꯣ ꯇꯥꯕ꯭ꯔꯣ
ꯒꯠ ꯍꯥꯜꯂꯤꯉꯩꯗ ꯀꯧꯔꯁꯨ ꯀꯨꯝꯗ꯭ꯔꯦꯅꯦ ꯎ
ꯍꯥꯏꯕ꯭ꯔꯣ ꯅꯨꯡꯐꯩ ꯍꯥꯏꯕ꯭ꯔꯣ ꯈꯪꯗꯔ꯭ꯦ ꯑꯥꯢꯋꯥꯏꯗ
ꯑꯥ
ꯄꯨꯡꯀꯥꯗ ꯀꯥꯏꯅꯦ ꯏ ꯃꯅꯝꯅ ꯅꯨꯡꯁꯤꯕ꯭ꯔꯣ ꯈꯪꯗꯦꯅꯦ ꯃꯤꯅ ꯅꯨꯡꯁꯤ ꯃꯤꯅ ꯅꯨꯡꯁꯤꯒꯗ꯭ꯔꯥ ꯍꯥꯏꯔꯒ
ꯀꯛꯐꯩꯩꯅ ꯑꯃꯨꯛ ꯑꯩꯉꯣꯟꯗ ꯅꯨꯡꯁꯤꯂꯛꯏꯅꯦ ꯑꯩꯉꯣꯟꯗ ꯗꯥ ꯇꯥꯕ꯭ꯔꯣ
ꯇꯥꯏꯌꯦ ꯅꯪ ꯇꯥꯗꯕ꯭ꯔꯣ ꯍꯥꯎ ꯇꯥꯕ꯭ꯔꯣ
ꯀꯗꯧꯔꯤꯒꯦ ꯑꯁ
ꯑꯩ ꯅꯨꯞ ꯑꯩ ꯅꯨꯄꯥ ꯀꯣꯏꯕ ꯆꯠꯂꯤꯌꯦ
‌‌ꯑꯆꯧ ꯑꯥꯁꯥꯡ ꯃꯆꯥ
ꯇꯥꯕ꯭ꯔꯣꯅꯦ ꯇꯨꯃꯤꯟ ꯂꯩꯏꯗꯣ ꯀꯩꯒꯤꯅꯣ ꯍꯥꯥ ꯍꯜꯂꯣ ꯇꯥꯗꯕ꯭ꯔꯣ ꯇꯜꯂꯦꯍ‌ꯦ